ꯍ
ꯍꯥꯎ ꯅꯝꯆꯥ
ꯆꯦ
ꯀꯩꯗꯧꯔꯝꯃꯤꯅꯣ ꯆꯥꯛ ꯆꯥꯗ꯭ꯔꯤ
ꯁꯤꯟꯅꯔꯝꯕꯅꯤ ꯌꯦꯟꯒ ꯌꯥꯝ ꯈꯣꯡꯉꯤꯅꯤ ꯏꯆꯤ ꯑꯗꯥꯥꯏꯗꯣ
ꯑꯧ ꯅꯥꯀꯥꯟꯗ ꯃꯣꯏ ꯌꯦꯟ ꯈꯔ ꯂꯣꯏꯔꯤꯌꯦ ꯃꯔꯨꯝ ꯆꯥꯕꯩꯅꯦꯅ
ꯎꯝ
ꯑꯗꯨ ꯍꯦꯛꯈꯣꯡ ꯌꯦꯡꯈꯣꯡ ꯀꯥꯏꯕ ꯌꯦꯟꯅꯤ ꯃꯣꯏ ꯌꯦꯟꯅꯤ
ꯑꯗꯨꯅ ꯌꯥꯎ ꯄꯨꯡ ꯃꯥꯄꯜ ꯗꯩ
ꯁꯨꯅꯦ ꯃꯇꯝ ꯆꯥꯗꯅ ꯑꯗꯨꯝ ꯄꯨꯡ ꯇꯔꯥꯃꯥꯊꯣꯏ ꯑꯗꯥꯏꯗꯀꯥꯁꯦ ꯑꯗꯨꯝ ꯈꯣꯡꯉꯛꯦꯕ ꯇꯔꯥꯃꯥꯊꯣꯏ ꯕꯥꯔꯣ ꯇꯥꯟ ꯀꯥꯏꯕ ꯌꯦꯟ
ꯃꯅꯦ ꯇꯥꯅ ꯈꯣꯡꯕ ꯑꯃ ꯇꯧꯅꯗ꯭ꯔꯅꯦ ꯍꯧꯖꯤꯛꯀꯥꯟ ꯈꯣꯡꯉꯦꯕꯥ ꯅꯒ ꯇꯧꯕꯗꯣ ꯌꯥꯗꯦ ꯍꯥꯏꯔꯣ ꯏꯆꯦ
ꯌꯥꯗ꯭ꯔꯦ ꯃꯣꯏꯒꯤ ꯀꯩꯅꯣ ꯍꯣꯁꯇꯦꯜꯒꯤ ꯅꯦꯠꯋꯥꯛ ꯅꯨꯡꯉꯥꯏꯇꯕ ꯃꯥꯜꯂꯦꯕ ꯀꯩꯅꯣ ꯇꯧꯗꯦ ꯍꯥꯏ ꯑꯩꯅ ꯑꯥ ꯃꯦꯁꯦꯁ ꯑꯩꯗꯤ ꯃꯥ ꯄꯥꯏꯔꯤꯅ ꯑꯗꯨꯝ ꯄꯨꯡꯉꯥꯡꯅꯗ ꯉꯥꯡꯉꯨꯔꯕ ꯑꯗꯨꯗꯨꯒꯗꯤ ꯑꯩ ꯁꯨꯒꯨꯝ ꯈꯨꯨꯝꯃꯛꯇꯧꯗꯨꯗ ꯌꯦꯡꯉꯨꯀꯥꯟ ꯇꯠꯂ ꯂꯩꯔꯝꯃꯦ ꯑꯗꯨꯒ ꯐꯣꯟ ꯇꯧꯁꯤꯜꯂꯦ ꯕꯤꯖꯤ ꯍꯥꯏꯔꯛꯑꯦ ꯑꯗꯨꯒ ꯃꯦꯁꯦꯖ ꯑꯣꯏꯅ ꯚꯣꯏꯁ ꯃꯦꯁꯦꯁ ꯑꯣꯏꯅ ꯊꯥꯔꯦ ꯑꯩꯅ ꯚꯣꯏꯁ ꯃꯦꯁꯦꯁ ꯊꯥꯕꯗꯨꯁꯨ ꯃꯥꯅ ꯏꯔ ꯊꯥꯔꯛꯑꯦ ꯅꯪꯒꯤꯗꯣ ꯀꯩ ꯍꯥꯏꯅꯣ ꯀꯩꯅꯣ ꯗꯥꯎꯟꯂꯣꯗ ꯇꯧꯕꯁꯨ ꯌꯥꯗꯦ ꯍꯥꯏꯅ ꯑꯣ ꯃꯥ ꯅꯪ ꯅꯦꯠꯋꯥꯛ ꯌꯥꯗꯕ ꯑꯣꯏꯔꯝꯃꯅꯤ ꯑꯗꯨꯗꯤ ꯀꯣꯟꯅ ꯁꯥꯟꯅꯔꯁꯤ ꯌꯥꯔꯀꯥꯟꯗ ꯅꯪ ꯑꯗꯨꯝ ꯁꯣꯛꯍ ꯑꯗꯨꯃꯥꯏꯅ ꯍꯥꯏꯈꯤꯕꯅꯤ ꯑꯗ ꯌꯥꯕ ꯀꯥꯟꯗ ꯁꯠ ꯁꯠ ꯁꯠ ꯇꯧꯔꯒ ꯂꯣꯏꯊꯣꯛꯈ꯭ꯔꯁꯤ
ꯍꯣꯏ ꯀꯩꯁꯨ ꯀꯨꯕ ꯅꯠꯇꯦꯗ ꯄꯨꯡ ꯑꯃ ꯑꯅꯤ ꯉꯥꯛꯇꯪ ꯁꯥꯕ ꯃꯣꯏ ꯆꯥꯛ ꯆꯥꯔ ꯆꯛꯇꯣꯏ ꯃꯥꯜꯂꯦ ꯑꯩꯈꯣꯏ ꯏꯆꯦ ꯍꯣꯏꯗꯤ ꯏꯆꯦ
ꯎꯝ ꯆꯥꯛ ꯆꯥꯅꯔ ꯃꯥꯜꯂꯦ ꯃꯣꯕ ꯃꯣꯏꯦ ꯅꯣꯏ ꯆꯦꯗꯤ ꯌꯥꯎꯔ ꯌꯥꯎꯗꯥꯕꯔꯥ ꯈꯪꯗꯦ ꯋꯥꯔꯤ ꯁꯥꯟꯅꯕ꯭ꯔꯥ ꯀꯩꯅꯣꯝꯇ ꯍꯧꯕꯅꯦ
ꯑꯩꯁꯨ ꯃꯈꯥꯗ ꯀꯨꯝꯃꯒ ꯏꯔꯨ ꯂꯨꯖꯔꯒꯦ ꯇꯧꯕꯗꯨꯁꯨ ꯃꯤ ꯆꯂꯝꯒꯅꯤ ꯀꯨꯝꯗꯕꯤ ꯂꯩ
ꯑꯥ ꯑꯩꯖꯨ ꯂꯨꯊꯣꯑꯥꯗꯧꯕꯅꯦ
ꯄꯥꯕꯨꯡꯅ ꯃꯔꯣꯜꯃꯥ ꯏꯁꯤꯡ ꯆꯤꯡꯉꯤꯅꯦꯅꯥ ꯉꯥꯏꯍꯛ ꯂꯩꯇ ꯄꯥꯛꯂꯥꯛ ꯂꯥꯛꯄ ꯊꯦꯡꯅꯥꯕꯥ ꯇꯟꯂꯂꯦ ꯃꯥꯏ ꯇꯠꯇꯕ ꯑꯗꯨꯝ ꯉꯥꯡꯉꯒ ꯂꯩꯕꯅꯤ
ꯑꯥ ꯍꯣꯏ
ꯑꯗꯨꯅꯤ ꯒꯌ꯭ꯥꯟ ꯃꯥ ꯆꯠꯈꯔꯥꯀꯟꯗꯥ ꯑꯩꯈꯣꯏ ꯑꯩꯈꯣꯏ ꯄꯨꯟꯅ ꯆꯥꯊꯣꯛꯑꯁꯦ ꯍꯥꯏꯔꯣ
ꯍꯥꯏꯕ ꯃꯥꯜꯂꯦ ꯀꯧꯔꯛꯑꯦ
ꯃꯤꯅꯤꯠꯇꯤ ꯑꯅꯤ ꯍꯦꯟꯗ ꯉꯥꯏꯔꯤ ꯌꯥꯒꯗ꯭ꯔꯥ ꯉꯈꯣ ꯃꯣꯏ ꯍꯥ ꯇꯔꯥ ꯍꯣꯏ ꯇꯔꯥ ꯌꯧꯅꯕ ꯍꯥꯏꯐꯦꯠ ꯑꯥ
ꯀꯁꯨ ꯀꯨꯏꯔꯣꯏꯕ ꯏꯌ ꯃꯣꯏ ꯆꯥꯔ ꯍꯧꯖꯔꯥꯁꯅꯨ
ꯆꯦꯛ
ꯑꯃꯨꯃꯨꯌꯦ ꯆꯦ ꯆꯥꯛ ꯇꯣꯛꯄꯩ ꯇꯥꯞ ꯇꯧꯖꯥꯟ
ꯎꯝ ꯅꯦꯠꯋꯥꯛꯁꯦ ꯄꯥꯎ ꯐꯥꯎꯅꯔꯁꯨ ꯂꯥ ꯏ ꯈꯔ ꯅꯨꯡꯉꯥꯏꯕ ꯈꯤꯇꯪꯗꯤ ꯋꯥꯠꯂꯦ ꯑꯗꯨ ꯆꯦꯛꯒꯤꯅꯥꯒ ꯁꯥꯟꯅꯕ ꯅꯍꯥꯒꯤꯗꯤ ꯑꯩꯈꯣꯏ ꯁꯥꯟꯅꯩꯁꯤꯅ ꯐꯩ
ꯐꯔꯦ ꯐꯔꯦ ꯑꯥ ꯉꯔꯥꯡꯗꯤ ꯅꯨꯡꯉꯥꯏꯕꯩ ꯇꯥꯏꯞ ꯇꯧꯋꯤ ꯏꯆꯦ ꯑꯩꯗꯤ
ꯎꯝ ꯉꯔꯥꯡꯗꯤ ꯑꯗꯨꯝ ꯅꯨꯡꯉꯥꯏ ꯑꯗꯨ ꯊꯦꯡꯕ ꯅꯣꯏ ꯆꯦꯒ ꯑꯃ ꯁꯥꯟꯅꯕꯗꯣ ꯑꯗꯨꯗꯗꯤ ꯃꯥꯅ ꯑꯩꯒꯤ ꯈꯣꯟꯖꯦꯜꯗꯣ ꯍꯟꯖꯤꯟ ꯍꯟꯖꯤꯟ ꯇꯥꯕꯗꯣ ꯑꯗꯨꯃꯥꯏꯟ ꯇꯥꯏ ꯏꯆꯦ ꯍꯌꯦꯡ ꯑꯃꯨꯛ ꯇꯧꯔꯁꯤ ꯇꯧꯔꯛꯑꯦ ꯍꯥꯏꯅꯧ
ꯍꯧꯖꯤꯛꯅꯦ ꯁꯥꯟꯅꯕꯁꯦ ꯏꯆꯦ ꯑꯩ ꯏꯊꯟꯗꯩ ꯈꯣꯟꯖꯦꯜꯗꯣ ꯍꯟꯖꯟ ꯍꯟꯖꯟ ꯇꯥꯔꯦ
ꯑꯣ ꯈꯔ ꯅꯛꯅꯕꯩꯔꯁꯨ ꯈꯪꯗꯤ
ꯈꯪꯅꯤꯡꯉꯦ ꯑꯗꯨꯃꯥꯏꯅ ꯇꯥꯔꯤꯅꯦ ꯑꯗꯨ ꯑꯃꯨꯛ ꯐꯈ꯭ꯔꯦ ꯍꯧꯖꯤꯛ
ꯎ ꯅꯨꯃꯤꯠ ꯅꯤꯅꯤ ꯍꯨꯝꯅꯤ ꯑꯃ ꯆꯠꯅꯗꯕꯤꯗ ꯂꯩꯕ ꯀꯥꯟꯒꯤꯗꯨ ꯑꯗꯨꯗꯩꯗ ꯖꯠ ꯖꯠ ꯂꯣꯏꯁꯤꯟꯅꯔꯝꯃꯗꯤ ꯅꯪꯒꯤꯁꯨ ꯍꯥꯞꯄꯗꯨ ꯌꯥꯔꯝꯃꯗꯤꯂꯣꯏ
ꯇꯌꯝ ꯂꯣꯏ ꯑꯅꯤ ꯂꯣꯏꯔꯅꯤ ꯍꯥꯏꯗꯤ ꯉꯔꯥꯡꯈꯛ ꯁꯥꯟꯅꯕꯗ
ꯑ ꯖꯔꯔ ꯆꯇ꯭ꯔꯥ ꯉꯔꯥꯡꯗꯤ ꯑꯩꯗꯤ ꯐꯖꯅ ꯉꯥꯡꯉꯦꯕ
ꯑꯩꯗꯤ ꯏꯆꯦ ꯑꯩꯅ ꯉꯥꯡꯉꯤꯁꯦ ꯏꯆꯦꯒꯤ ꯇꯔꯨꯛ ꯑꯃ
ꯎꯝ
ꯑꯩꯒꯤ ꯇꯔꯨꯛ ꯑꯃ ꯏ ꯏꯕꯨꯉꯣꯒꯤ ꯑꯃꯒ
ꯑꯩꯅ ꯑꯃꯨꯛ ꯆꯦꯛ ꯀꯩꯅꯣꯕꯤꯅꯥꯒꯤ ꯃꯔꯤ ꯏꯃꯥ ꯑꯗꯨꯒ ꯑꯩ ꯒꯤ ꯃꯉꯣꯟꯗ ꯇꯔꯨꯛ ꯑꯃ ꯂꯣꯏꯁꯤꯜꯂꯦ ꯑꯗꯨꯒ ꯅꯪꯒꯤ ꯇꯔꯨꯛ ꯑꯃ ꯉꯥꯡꯉꯦ ꯑꯩꯒꯤ ꯇꯔꯨꯛ ꯑꯃ ꯉꯥꯡꯉꯦ ꯅꯣꯏꯆꯦꯒꯤ ꯑꯃ ꯉꯥꯡꯉꯦ ꯉꯔꯥꯡ ꯐꯖꯟ ꯉꯥꯡꯉꯤ
ꯁꯨꯔꯦ
ꯑꯥ ꯑꯗꯨꯗꯒꯤꯗꯤ ꯑꯃꯨꯛꯀ ꯇꯨꯏꯁꯟꯗꯁꯨ ꯑꯃꯨꯛꯀ ꯄꯨꯡ ꯑꯅꯤ ꯑꯃ ꯑꯃꯨꯛ ꯑꯉꯥꯡ ꯂꯥꯎꯊꯠꯅꯔꯣꯏꯅꯤ ꯑꯗꯨꯗꯒꯤ ꯔꯦꯅꯨꯅ ꯇꯧꯔꯛꯄ ꯀꯥꯟꯗꯗꯤ ꯑꯩꯁꯤ ꯈꯔ ꯋꯥꯔꯕ ꯋꯥ ꯉꯥꯡꯕꯗꯣ
ꯑꯗꯨ ꯑꯩꯗꯤ ꯆꯥꯛ ꯂꯥꯝꯈꯜꯂꯛꯑꯕꯅꯤ ꯉꯥꯔꯥꯡ ꯅꯨꯡꯗꯥꯡꯁꯦ ꯑꯩꯈꯣꯏ ꯏꯅꯧꯄꯋꯥ ꯁꯥꯟꯅ ꯐꯕ ꯎꯝ ꯎ
ꯑꯗꯨꯝ ꯌꯥꯗ꯭ꯔ ꯑꯩꯗꯤ ꯆꯥꯛ ꯂꯥꯈꯠꯂꯛꯄꯅꯦ ꯑꯗꯨꯅ ꯑꯩ ꯍꯧꯖꯤꯛ ꯈꯪꯗꯦ ꯆꯥꯕ ꯊꯛꯄ ꯇꯨꯝꯕ ꯃꯊꯣꯛ ꯃꯈꯨꯠ ꯑꯃꯐꯥꯎ ꯅꯥꯏꯗꯕꯤꯅꯤ ꯑꯩ ꯍꯧꯖꯤꯛ ꯇꯧꯈꯠꯂꯛꯏꯁꯤꯁꯨ
ꯏꯆꯦꯁꯤꯗ ꯑꯝꯇꯪ ꯑꯃꯨꯛꯇꯪ ꯁꯦꯝꯗꯣꯛꯇ ꯌꯥꯔꯥꯔꯣꯢ
ꯑꯗꯨ ꯂꯩꯥꯏ ꯁꯤꯁꯤꯃ ꯒ꯭ꯌꯥꯟ ꯇꯥꯅ ꯂꯣꯏꯁꯤꯜꯂꯒ ꯑꯩꯁꯦ ꯌꯥꯝ ꯗꯥꯏꯠ ꯑꯣꯏꯅ ꯑꯦꯛꯁꯔꯁꯥꯏꯁ ꯈꯔ ꯏꯁꯥꯁꯦ ꯅꯨꯡꯉꯥꯏꯅꯕ ꯃꯑꯣꯡꯗꯀꯣ ꯌꯥꯝ ꯆꯣꯡꯕ ꯐꯟꯕꯗꯤ ꯅꯠꯇꯕꯤꯗ ꯑꯗꯨꯒꯨꯝꯕ ꯇꯧꯔꯒ ꯑꯩꯁꯦ ꯁꯪꯒꯣꯝꯁꯨ ꯑꯃ ꯂꯩꯔꯒ ꯀꯩ ꯀꯩꯅꯣ ꯈꯔ ꯌꯦꯔꯨꯝ ꯂꯧ ꯇꯧꯔꯒ ꯈꯔ ꯈꯪꯗꯦ ꯑꯗꯨꯃꯥꯏꯅ ꯌꯦꯡꯒꯦ ꯈꯜꯂꯤꯅꯦ ꯑꯗꯒꯤ ꯄꯩꯁꯥꯁꯤꯁꯨ ꯆꯪꯉꯛꯑꯗꯤ ꯑꯜꯃꯣꯟ ꯄꯤꯀꯦꯠ ꯃꯆꯥꯗꯣ ꯑꯗꯨ ꯂꯩꯅꯤꯡꯉꯦꯕ ꯍꯥꯏꯗꯤ ꯁꯨꯝ ꯕꯤ ꯄꯤ ꯂꯣ ꯑꯣꯏꯕ ꯏꯁꯥ ꯁꯣꯟꯕ ꯑꯈꯣꯏꯗꯤꯀꯣ ꯑꯥ ꯀꯩꯅꯣ ꯑꯦꯂꯤꯁ ꯀꯣꯁꯃꯦꯇꯤꯛꯀꯤꯅꯦ ꯀꯧꯇꯥ ꯅꯠꯇꯕꯤꯗꯁꯨ ꯃꯆꯥ ꯌꯥꯎꯋꯦꯕ ꯑꯗꯨꯝ ꯂꯨꯄꯥ ꯆꯅꯤꯃꯨꯛꯀꯤ ꯃꯌꯥꯗ ꯄꯤꯕꯗꯣ ꯄꯦꯛꯀꯦꯠ ꯌꯥꯝ ꯀꯟꯅꯁꯨ ꯄꯤꯛꯇꯕꯤꯗꯣ꯫
ꯑꯣ ꯑꯗꯨꯒ ꯆꯠꯂꯦ
ꯑꯩꯁꯨ ꯂꯩꯅꯤꯡꯉꯦꯕ꯫ ꯑꯗꯨꯗꯣ ꯃꯣꯏꯒꯤ ꯑꯣꯟꯂꯥꯏꯟꯗ ꯀꯥꯇꯤ ꯍꯣꯡ ꯖꯥꯠꯂꯁꯤ
ꯌꯦꯡꯍꯟꯁꯦ ꯑꯩꯁꯨ ꯉꯍꯥꯟ ꯈꯔ ꯍꯥꯏꯗꯤ ꯑꯗꯨꯒꯨꯝꯕ ꯅꯠꯁꯀꯨꯝꯕ ꯆꯥꯕ
ꯎꯝ ꯐꯩ ꯑꯗꯨꯒ ꯏ ꯋꯥꯠꯄꯗꯗꯤ ꯃꯣꯏꯒꯤ ꯗꯦꯠ ꯍꯥꯏꯕ꯭ꯔ ꯀꯩꯅꯣ ꯑꯃ ꯐ꯭ꯔꯨꯏꯠ ꯑꯃ ꯂꯩꯕꯗꯨ ꯗ꯭ꯔꯥꯏ ꯑꯗꯨꯁꯨ ꯐꯩ ꯍꯥꯏ ꯑꯗꯨꯗꯨꯅ ꯑꯃꯨꯛ ꯑꯩꯁꯦ ꯈꯔ ꯍꯩꯅ
ꯑꯥ ꯑꯗꯨꯗꯣ ꯁꯨꯝ ꯆꯥ ꯁꯜꯂꯗꯤ ꯀꯩꯅꯣꯝ ꯇꯧꯋꯦ꯫
ꯑꯥ ꯑꯩ ꯈꯔ ꯍꯩꯅꯕ ꯋꯥꯠꯂꯦ ꯑꯗꯨꯗꯣ ꯑꯗꯨ ꯀꯤꯁꯃꯤꯁ ꯃꯤꯔꯨꯛ ꯀꯨꯝꯕ ꯑꯁꯨꯒꯨꯝꯕꯁꯦ ꯈꯔ ꯐꯩ ꯍꯥꯏꯌꯦꯕ ꯑꯩ
ꯎꯝ ꯎꯝ ꯐꯩ ꯍꯥꯏ ꯏꯆꯦ ꯑꯗꯨ ꯍꯣꯏ ꯑꯩꯁꯨ ꯆꯥꯅꯤꯡꯉꯦ ꯑꯗꯨꯒꯨꯝꯕ
ꯎꯝ ꯍꯣꯔꯦꯟꯗꯤ ꯑꯩ ꯅꯪꯉꯣꯟꯗ ꯂꯞꯐꯣꯏ ꯑꯃꯥ ꯇꯥꯗꯨꯝ ꯌꯦꯟꯁꯤꯔꯛꯄ
ꯍꯣꯏ ꯏꯆꯦ ꯂꯩꯕꯤ ꯂꯩꯔꯀꯦ ꯑꯗꯣ ꯑꯩꯗꯤꯅꯦ ꯈꯔꯗꯤ ꯈꯪꯗꯦ ꯑ ꯑꯗꯨꯕꯨꯗꯤ ꯑꯩ ꯏꯃꯥꯟꯅꯕꯤꯗ ꯂꯥꯛꯑꯅꯤ ꯍꯥꯏ ꯍꯥꯏꯗꯤ ꯃꯣꯏꯗꯤ ꯑꯃ ꯂꯩꯗꯅ ꯃꯅꯨꯡꯗ ꯈꯪꯗꯦ ꯂꯐꯣꯏ
ꯑ ꯑꯗꯨꯣ ꯀꯩꯅꯣꯗꯣ ꯃꯕꯨꯛ ꯈꯔ ꯊꯟꯕꯗꯣ ꯍꯥꯏꯗꯤ ꯈꯤꯇꯪ ꯅꯣꯏꯇꯛ ꯇꯧꯕꯗꯣ ꯑꯗꯨꯝꯕ ꯑꯗꯨꯝ ꯈꯔ ꯁꯂꯝꯞ ꯇꯧꯔꯒ ꯑꯗ ꯈꯔ ꯍꯦꯟꯅ ꯃꯨꯟꯕꯗꯤ ꯖꯍꯥꯗꯨ ꯖꯔꯔ ꯃꯨꯟꯁꯤꯜꯂꯦꯕ ꯑꯥ
ꯐꯩ ꯍꯥꯢꯔꯣ ꯅꯇ꯭ꯔꯒꯅ ꯑꯇꯣ
ꯖꯍꯥꯖꯤꯅ ꯐꯩꯌꯦ꯫ ꯑꯇꯩꯗꯨꯗꯤ ꯐꯛꯄ ꯌꯥꯎꯕꯅꯦꯕ꯫
ꯖꯍꯥꯖꯤꯅ ꯑꯣꯏ ꯑꯗꯨꯅꯗꯤ ꯃꯥꯗꯤ ꯈꯔꯗꯤ ꯇꯥꯡꯕ ꯐꯗꯤ
ꯎꯝ ꯎꯝ ꯑꯗꯨꯅꯦ ꯂꯩꯅꯤꯡꯕ ꯂꯩꯅꯤꯡꯕ ꯉꯥꯛꯇ ꯑꯩ꯫
ꯁꯪꯂꯞ ꯇꯧꯕ ꯑꯣꯏꯅ ꯂꯩꯔꯛꯎꯔ ꯑꯩꯗꯤ
ꯑꯥ ꯈꯔ ꯁꯪꯂꯞ ꯇꯧꯕ ꯑꯣꯏꯅ ꯆꯦꯟꯈꯤ꯫
ꯃꯣꯏ ꯅꯣꯡꯉꯥꯜꯂꯒ ꯑꯗꯨꯝ ꯐ ꯑꯩꯗꯤ ꯍꯧꯖꯤꯛ ꯏꯆꯦ ꯑꯌꯨꯛ ꯑꯥ ꯑꯌꯨꯛꯇꯒꯤ ꯌꯦꯔꯨꯝ ꯐꯨꯠꯄ ꯑꯃꯝ
ꯌꯦꯔꯨꯝꯖꯤꯖꯨꯅꯦ ꯀꯌꯥꯖꯨ ꯆꯥ ꯂꯩꯔꯖꯨꯅꯦ ꯀꯌꯥ ꯌꯦꯔꯨꯝꯒꯨꯝꯕꯗꯤ ꯑꯩ ꯆꯥꯗꯦꯕ ꯑꯣꯠꯁꯀꯨꯝꯕ ꯑꯗꯨꯃꯥꯏꯅ ꯆꯥꯏ ꯑꯩ ꯉꯔꯥꯡ ꯑꯉꯥꯡ ꯃꯃꯥꯅ ꯁꯪꯒꯣꯝ ꯑꯃꯅꯦꯅ ꯌꯣꯒ ꯀꯩꯅꯣꯗꯣ
ꯎꯝ꯫
ꯗꯥꯏꯔꯤ ꯃꯤꯜꯛꯀꯤꯗꯣ ꯑꯃ ꯄꯤꯔꯛꯄꯅꯦꯕ ꯑꯗꯨꯖꯨ ꯌꯦꯡꯒꯦ ꯇꯧꯔ ꯌꯦꯡꯗꯤ꯫
ꯎꯝ ꯑꯩꯗꯤ ꯑꯩꯗꯤ ꯑꯣꯠ ꯀꯨꯝꯕꯗꯤ ꯀꯌꯥ
ꯊꯛꯇ꯭ꯔꯦ ꯑꯩ ꯎꯝ ꯑꯩꯀꯦꯝ ꯆꯥꯁꯤꯟꯗ꯭ꯔꯦ ꯫
ꯍꯥꯏ꯫
ꯑꯗꯣ ꯑ ꯑꯣꯠ ꯁꯦ ꯑꯩꯅ ꯆꯥꯕꯖ ꯑꯩꯅ ꯄꯥꯝꯕꯁꯦꯀꯣ ꯈꯔ ꯀꯨꯏꯅ ꯇꯤꯡꯉ ꯄꯨꯨꯡ ꯏꯪ ꯏꯪꯉꯀꯥꯟꯗ ꯄꯣꯞꯊꯣꯛꯑꯀꯥꯟꯗ ꯃꯥꯒꯤꯅꯦ ꯍꯩꯅꯔꯝꯗꯦꯕ ꯑꯩꯁꯨ꯫ ꯑꯗꯨ ꯉꯧꯊꯣꯛꯑꯒ ꯊꯝꯃꯀꯥꯟꯗ ꯑꯗꯨꯃꯥꯏꯅ ꯑꯥ ꯏꯁꯤꯡ ꯑꯁꯥꯕ ꯍꯩꯖꯤꯜꯂꯒ ꯁꯪꯒꯣꯝ ꯇꯧꯔꯒ ꯈꯔ ꯅꯠꯇꯕꯤꯗꯨ ꯄꯨꯔꯥ ꯄꯨꯛ ꯏꯪ ꯏꯪꯉꯀꯥꯟꯗ ꯃꯣꯏꯒꯤ ꯏ꯭ꯁꯇꯥꯁꯀꯤ ꯇꯥꯏꯞꯇ ꯑꯧ ꯍꯣ ꯑꯗꯨꯃꯥꯏꯅ ꯑꯣꯏꯔꯀꯥꯟꯗ ꯆꯥꯕꯗ ꯄꯨꯛꯁꯦ ꯌꯥꯝ ꯏꯪꯕꯗꯣ꯫
ꯑ ꯑꯗꯨ ꯍꯣꯏ ꯑꯗꯨꯕꯨꯗꯤ ꯑꯗꯨ ꯍꯥꯎꯋ ꯑꯗꯨ ꯀꯥꯟꯗ ꯅꯞ ꯅꯞ ꯂꯥꯎꯔꯒ ꯍꯣꯏ ꯆꯤꯡ ꯑꯃ ꯀꯃꯥꯏꯅ ꯇꯧꯕꯗꯣ
ꯎꯝ ꯏꯁꯥ ꯁꯣꯟꯕꯑ ꯑꯩꯈꯣꯏꯒꯤꯗꯤꯀꯣ ꯑꯗꯨꯗꯣ ꯆꯈꯥꯎꯁꯨ ꯐꯍꯟꯕ ꯑꯗꯨꯏ ꯑꯩꯁ ꯁꯨꯝ ꯗꯤꯄꯥ꯭ꯔꯠꯃꯦꯟꯇꯦꯟ ꯏ꯭ꯁꯇꯣꯔꯗꯒꯤ ꯑꯃꯇꯁꯨ ꯌꯦꯅꯤꯡꯕꯅꯤ ꯈꯪꯗꯦ ꯂꯩꯅꯤꯡꯕ ꯉꯥꯛꯇ꯫
ꯑ ꯑ ꯍꯥꯟꯗꯤ ꯗꯨꯝ ꯀꯥ ꯃꯅꯨꯡꯅ ꯆꯐꯝ ꯂꯩꯕꯅꯤꯅ ꯐꯩꯌꯦ ꯍꯧꯖꯤꯛ ꯆꯥꯝ ꯆꯥꯝ
ꯆꯥꯝ ꯆꯥꯝ ꯃꯗꯨꯅꯤ ꯅꯨꯃꯤꯠ ꯃꯉꯥꯅꯤꯗ ꯂꯨꯄꯥ ꯆꯝꯉꯥ ꯇꯔꯥꯅꯤꯗ ꯂꯤꯁꯤꯡ ꯑꯃ
ꯗꯨꯗꯤ ꯊꯥ ꯑꯃꯗ ꯌꯥꯝꯃꯤꯍꯦ꯫
ꯁꯤꯆꯦꯅ ꯒꯥꯔꯤ ꯍꯩꯕꯣꯏꯗꯤ ꯐꯠ ꯂꯥꯎꯅ ꯊꯤꯜꯂꯝꯃꯒ
ꯑꯥ ꯃꯥꯅꯦ ꯑꯗꯩ ꯑꯩꯖꯨ ꯍꯩꯕ ꯑꯣꯏꯗꯤ
ꯑꯥ ꯆꯠ ꯑꯗꯨꯑꯣꯏꯗꯤ ꯈꯔ ꯑꯃꯨꯛ ꯀꯣꯝꯗꯨ
ꯎꯝ ꯃꯇꯝꯗꯒꯤ ꯄꯩꯁꯥꯗꯒꯤ ꯈꯨꯗꯤꯡꯃꯛ
ꯎꯝ ꯆꯥꯛꯁꯦ ꯃꯣꯏꯒꯤ ꯆꯥꯛ ꯆꯥꯅꯤꯡꯉꯕꯣ ꯏꯆꯦ ꯅꯪ
ꯍꯥ
ꯆꯥꯛꯇꯣ
ꯑꯣ ꯆꯥꯛꯇꯣ ꯆꯥꯊꯣꯛꯑꯁ ꯁꯨ ꯑꯗꯨꯝ ꯌꯥꯕꯨꯗꯤ ꯌꯥꯏ꯫
ꯑꯣ ꯌꯥ
ꯆꯥꯊꯣꯛꯑꯁꯨ ꯌꯥꯏ ꯃꯣꯏꯁ ꯇꯥꯔꯤꯉꯩꯗ ꯑꯗꯨꯗꯨꯒ ꯏꯕꯥꯅꯤ ꯏꯔꯨꯖꯕ ꯀꯩꯗꯧꯕ ꯑꯃ ꯑꯃ ꯇꯧꯅꯔꯒ
ꯁꯣꯛꯄꯅ ꯐꯩ ꯑꯕ ꯅꯣꯡ ꯁꯥ ꯁꯥꯗꯕꯅꯤꯅ꯫ ꯅꯨꯡꯁꯥ ꯁꯥꯔꯗꯤ ꯉꯟꯅ ꯂꯨꯕꯅꯦ ꯍꯣ ꯍꯣꯏ ꯏꯆꯦ ꯊꯝꯃꯦ ꯊꯝꯃꯦ꯫